ꯎꯝ
ꯍꯜꯂꯣ
ꯍꯜꯂꯣ
ꯎꯝ ꯇꯥꯏꯀꯣ ꯇꯥꯏ ꯇꯥꯏ ꯇꯥꯏ
ꯇꯥꯏ ꯎꯝ ꯐꯖꯅ ꯇꯥꯔꯦ
ꯍꯨꯖꯤꯛꯀꯤꯗꯣ
ꯍꯣꯏ
ꯅꯠꯇ꯭ꯔꯗꯤ ꯃꯥꯡꯉꯦ
ꯂꯣꯏꯁꯤꯟꯕꯒꯤꯅꯦꯕ ꯍꯧꯖꯤꯛ ꯃꯨꯠ ꯃꯨꯠꯄꯗꯣ ꯃꯊꯟ ꯃꯊꯟꯗ ꯃꯨꯠ ꯎꯝ ꯑꯗꯨ ꯍꯥꯏꯒꯦ ꯇꯧꯕꯅꯤꯗ
ꯃꯊꯟꯗ ꯃꯨꯠꯄꯅꯦ
ꯑꯗꯣ ꯅꯅꯥꯎꯅꯨꯄꯤꯗꯣ ꯅꯉꯣꯟꯒꯤ ꯀ꯭ꯂꯥꯁ ꯀꯌꯥ ꯍꯟ ꯍꯟ ꯍꯟꯕ꯭ꯔ ꯍꯟꯊꯕ꯭ꯔꯕ
ꯑꯅꯤ
ꯑꯣ ꯑꯅꯤ ꯈꯛꯇꯔꯣ
ꯑꯅꯤ ꯍꯣꯏ
ꯑꯣ
ꯑꯩꯈꯣꯏꯗꯤ ꯒꯦꯞ ꯒꯦꯞ ꯀꯩꯝ ꯂꯩꯇꯦꯕꯀꯣ ꯍꯥꯏꯗꯤ ꯑ ꯑꯩꯅ ꯅꯥꯏꯟꯇꯤ ꯅꯥꯏꯟ ꯃꯥꯅ ꯑꯗꯨ ꯋꯥꯟ
ꯑꫭ ꯆꯥ
ꯎꯝ
ꯀꯕ꯭ꯔꯥ
ꯎꯝ ꯍꯥ
ꯍꯥ ꯃꯥꯁꯦ ꯆꯦꯖꯥꯏꯗ ꯀꯥꯕ꯭ꯔꯥ
ꯍꯣꯏ ꯁ꯭ꯀꯨꯜꯁꯨ ꯆꯞ ꯆꯞ ꯃꯟꯅꯩ
ꯑꯆꯥ
ꯑꯍꯥꯟꯕꯗꯗꯤ ꯀꯩꯅꯣ ꯇꯝꯕ ꯁ꯭ꯀꯨꯜꯗ ꯃꯥꯖꯨ ꯍꯥꯎꯔꯦꯕ ꯑꯗꯨ ꯑꯥ ꯀ꯭ꯂꯥꯁ ꯇꯨ ꯐꯥꯎ ꯀꯥꯔꯒ ꯌꯨ ꯕꯤ ꯑꯦꯁꯇꯥ ꯑꯃꯨꯛꯀꯥ ꯀꯥꯔꯦ ꯑꯗꯨ ꯂꯣꯏꯔꯒꯥ ꯁꯤ ꯗꯥ ꯑꯩꯒꯤ ꯐꯨꯠ ꯏꯁꯇꯦꯞ
ꯑꯗꯣ ꯃꯥꯁꯤ
ꯎꯝ
ꯑꯣ
ꯀꯣꯚꯤꯠꯀꯤ ꯃꯇꯝꯗꯥ ꯀꯩ ꯀ꯭ꯂꯥꯁꯇꯥ ꯀꯥꯕꯅꯣ ꯃꯥꯗꯤ
ꯀꯣꯚꯤꯠꯀꯤ ꯃꯇꯝꯗꯣ
ꯒ꯭ꯔꯦꯖꯨꯋꯦꯁꯟ ꯍꯧꯔꯕ꯭ꯔꯥ
ꯑꯩꯁꯨ ꯀꯥꯎꯈ꯭ꯔꯦꯅꯦ ꯃꯥꯏꯖꯦ ꯀ꯭ꯔꯝ ꯇꯧꯕꯖꯥꯠꯅꯣ ꯀꯥꯎꯈ꯭ꯔꯦ
ꯑꯩꯗꯤ ꯀꯣꯚꯤꯠꯀꯤ ꯃꯇꯝꯗꯒꯤ ꯀꯩꯅꯣ ꯇꯧꯕꯅꯦꯕ ꯑꯦꯛꯖꯥꯝ ꯊꯥꯕꯅꯦꯕ ꯇꯣ
ꯑꯣ
ꯑꯗꯨꯒꯤ ꯑꯦꯛꯖꯥꯝ ꯊꯥꯗꯦ ꯑꯩꯈꯣꯏꯗꯤ ꯃꯤꯠ ꯀꯥꯔꯠ ꯑꯗꯨꯝ ꯐ꯭ꯔꯤꯗ ꯄꯤꯌꯦꯒ ꯑꯣ ꯅꯠꯇꯦ ꯃꯥꯛꯁꯤꯠꯇꯣ ꯃꯣꯏꯅ ꯑꯗꯨꯝ ꯁꯦꯝꯕꯤꯌꯦꯕ ꯑꯦꯛꯖꯥꯝ ꯊꯥꯗꯕꯤ
ꯑꯦꯠꯃꯤꯠ ꯀꯥꯔꯠꯒꯨꯝꯕꯁꯨ ꯄꯤꯕ꯭ꯔꯥ
ꯃꯤꯀꯥꯔꯠꯁꯨ ꯄꯤꯗꯦ
ꯑꯥ
ꯃꯥꯛꯁꯤꯠ ꯈꯛꯇꯅꯦ ꯂꯩꯕ ꯍꯧꯖꯤꯛ ꯇꯨꯋꯦꯞꯀꯤꯗꯤ
ꯑꯣ
ꯑꯗꯣ ꯈꯪꯗ꯭ꯔꯦꯗ
ꯑꯦꯂꯚꯦꯟꯒꯤꯗꯤ
ꯏꯂꯚꯦꯟꯒꯤꯗꯤ ꯂꯩꯌꯦ
ꯑꯗꯨꯗꯤ ꯊꯥꯕ꯭ꯔꯥ
ꯍꯣꯏ ꯊꯥꯏ ꯑꯗꯨꯗꯤ ꯇꯨꯋꯦꯜꯐ ꯀꯥꯗ꯭ꯔꯦ ꯀꯩꯅꯣꯁꯨ ꯒ꯭ꯔꯦꯖꯨꯏꯁꯟꯁꯨ ꯐꯥꯔꯁ ꯁꯦꯃꯤꯁꯇꯔ ꯀꯥꯗ꯭ꯔꯦ ꯁꯦꯀꯦꯟ ꯐꯥꯎꯕ ꯀꯥꯗꯦꯗ
ꯑꯥ
ꯊꯥꯔꯠ ꯁꯦꯃꯤꯁꯇꯔꯗꯒꯤ ꯐꯖꯅ ꯀꯥꯔꯦ ꯈꯔ ꯈꯔ ꯀꯥꯕ ꯍꯧꯔꯦ ꯊꯥꯔꯠ ꯐꯣꯔꯠ ꯐꯥꯎꯕꯁꯦ ꯀꯥꯔꯦ ꯐꯤꯞꯀꯥ ꯁꯤꯛꯁꯇꯥ ꯂꯥꯟ ꯍꯧꯔꯦ ꯑꯃꯨꯛ ꯍꯥ ꯌꯥꯗ꯭ꯔꯦ ꯑꯗꯨꯒꯤ
ꯀꯥꯏꯗ ꯇꯝꯃꯦ ꯍꯥꯏꯕ ꯅꯪꯒꯤꯗꯣ
ꯑꯩꯁꯨ ꯗꯤ ꯑꯦꯝꯗꯅꯦ
ꯑꯣ ꯑꯣ ꯑꯣ ꯑꯣ ꯑꯥꯎ ꯑꯣ ꯅꯤꯡꯁꯤꯡꯂꯛꯑꯦ
ꯑꯥ
ꯑꯗꯣ ꯑꯩꯒꯤ ꯑꯩꯒꯤ ꯏꯅꯥꯎꯅꯨꯄꯤꯒꯤ ꯃꯃꯥꯟꯅꯕꯤꯗꯣ
ꯑꯥ
ꯃꯥꯖꯨ ꯒ꯭ꯔꯨꯞꯇ ꯊꯥꯕꯤꯕꯗꯣ ꯎꯕ꯭ꯔꯥ ꯑꯥ
ꯑꯦ ꯀꯔꯤ ꯍꯥꯏꯅ ꯊꯥꯕ
ꯑꯥ ꯃꯥ ꯃꯥ ꯃꯥꯖꯨ ꯑꯁꯤꯒꯤ ꯀꯣꯜ ꯇꯧꯕꯗꯣ ꯇꯧꯋꯦꯕꯀꯣ
ꯑꯥ
ꯗ ꯃꯤ ꯑꯃꯥꯕꯨ ꯄꯥꯎ ꯐꯥꯎꯅꯕꯗꯣ ꯄꯨꯡ ꯑꯃꯥ ꯍꯦꯟꯕ ꯐꯥꯎ ꯑꯗꯨꯝ ꯇꯧꯔꯒ ꯂꯩꯕ ꯃꯥꯂꯦ ꯌꯥꯕ ꯃꯥꯜꯂꯦꯕ
ꯑꯣ
ꯅꯪꯁ ꯅꯪꯁꯨ ꯑꯗꯨꯝ ꯇꯧꯔꯕ꯭ꯔꯥ
ꯍꯣꯏ ꯇꯧꯔꯦ ꯑꯃꯥꯈꯛ ꯃꯣꯏ ꯁꯔꯕ꯭ꯔꯒꯤ ꯈꯔ ꯁꯣꯏꯕ ꯃꯥꯜꯂꯦꯗ
ꯑꯣ
ꯎꯝ ꯂꯤꯠꯁ ꯈꯔ ꯂꯩꯕ ꯃꯥꯜꯂꯦ ꯑꯗꯨꯒꯤ ꯁꯣꯏꯕ ꯃꯥꯜꯂꯦ ꯑꯗꯨ ꯇꯨꯋꯦꯞ ꯍꯦꯜꯂꯗꯤ ꯑꯗꯨꯝ ꯀꯛꯊꯔꯁꯨ ꯌꯥꯏꯑꯦꯅꯗꯤ ꯍꯥꯏꯕꯅꯦ ꯑꯗꯨ ꯈꯪꯗꯦ ꯈꯔ ꯁꯥꯡꯅ ꯇꯧꯔꯗꯤ ꯄꯩꯁꯥ ꯌꯥꯝ ꯐꯪꯕ꯭ꯔꯥ ꯈꯪꯗꯦ
ꯃꯥꯏ ꯄꯣꯏꯟꯁꯇ ꯂꯤꯁꯤꯡ ꯃꯉꯥ ꯐꯥꯎ ꯂꯤꯁꯤꯡ ꯃꯉꯥꯔꯥ ꯎꯝ
ꯑꯥ ꯑꯩꯒꯤꯅ ꯂꯤꯁꯤꯡ ꯍꯣꯏ ꯂꯤꯁꯤꯡ ꯃꯉꯥ ꯍꯦꯜꯂꯦ ꯑꯩꯒꯤꯁꯨ ꯑꯗꯨꯃꯥꯢ ꯇꯧꯕꯗꯣ ꯀꯔꯤ ꯑꯣꯏꯔꯛꯀꯗ꯭ꯔꯥ
ꯉꯁꯤꯗꯤ ꯀꯩꯀꯩ ꯇꯧꯔꯒꯦ
ꯑꯩꯗꯤ ꯑꯗꯨꯝ ꯌꯨꯝꯗ ꯂꯩꯗ ꯃꯄꯥꯟ ꯊꯣꯛꯇꯦ
ꯑꯥ ꯃꯄꯥꯟꯁꯦ ꯎꯕ ꯐꯪꯗ꯭ꯔꯦꯕꯀꯣ ꯁꯤꯒꯤꯁꯦ
ꯍꯣꯏ
ꯑꯩꯁꯨ ꯇꯧꯕꯅꯤꯗ ꯑꯗꯨꯃꯥꯏꯅ
ꯑꯗꯨ ꯑꯣꯏꯔꯁꯨ ꯅꯪꯗꯤ ꯉꯁꯤꯗꯤ ꯋꯥꯛꯀꯤꯡ ꯆꯠꯂꯦꯅ
ꯑꯥ ꯋꯥꯛꯀꯤꯡ ꯆꯠꯄ ꯍꯥꯏꯕꯨ ꯋꯥꯛꯀꯤꯡ ꯑꯁꯦꯡꯕ ꯋꯥꯛꯀꯤꯡ ꯆꯦꯟꯕ ꯅꯠꯇꯦ
ꯑꯁꯦꯡꯕꯒꯤ ꯋꯥꯛꯀꯤꯡ
ꯊꯕꯛ ꯂꯩꯔꯒ ꯆꯠꯄ꯭ꯔꯥ ꯂꯩꯕꯒꯤ ꯍꯥꯏꯕ
ꯑꯗꯨꯗ ꯈꯔ ꯀꯣꯏꯊꯣꯛꯁꯦ ꯍꯥꯏꯅ ꯏꯊꯟꯇ ꯀꯣꯏꯊꯣꯛꯄꯅꯤꯗ
ꯃꯊꯟꯇ ꯀꯣꯏꯕ ꯆꯠꯄ ꯅꯨꯡꯉꯥꯏꯕ꯭ꯔꯥꯕ
ꯎꯝ ꯃꯔꯛ ꯃꯔꯛꯇꯗꯤ ꯑꯗꯨꯝ ꯑꯂꯣꯟ ꯇꯥꯏꯝ ꯐꯪꯉꯦꯅ
ꯎꯝ ꯑꯩꯗꯤ ꯏꯊꯟꯇ ꯃꯄꯥꯟ ꯊꯣꯛꯅꯤꯡꯉꯥꯏ ꯇꯜꯂꯦ
ꯀ꯭ꯔꯤ ꯌꯥꯗ꯭ꯔꯗꯤ ꯌꯥꯗꯦꯕ
ꯏꯅꯥꯎꯅꯨꯄꯤ ꯅꯠꯇ꯭ꯔꯁꯨ ꯑꯩ ꯏꯃꯥꯟꯅꯕꯤꯒꯨꯝꯕ ꯃꯤ ꯑꯃꯒ ꯆꯠꯂꯗꯤ ꯅꯨꯡꯉꯥꯏꯌꯦꯕ
ꯑꯥ
ꯀꯥꯏꯗ ꯆꯠꯀꯦ
ꯑꯅꯛꯄꯗꯅꯤꯗ ꯀꯩꯅꯣꯗꯣ ꯍꯣꯁꯄꯤꯇꯥꯜꯗꯣ ꯈꯪꯕ꯭ꯔꯥ
ꯎꯝꯍꯨꯝ
ꯑꯗꯨꯒꯨꯝꯗ ꯆꯠꯂꯦ
ꯑꯥ ꯇꯔꯨꯡ ꯃꯅꯨꯡꯗ
ꯑꯥ ꯉꯥꯛꯇꯪꯅꯤꯗ ꯄꯨꯡꯈꯥꯏꯁꯨ ꯐꯥꯔꯝꯃꯣꯏ ꯐꯥ ꯄꯨꯡꯈꯥꯏꯕꯨꯗꯤ ꯐꯥꯒꯗ꯭ꯔꯥ ꯈꯪꯗꯦ
ꯎꯝ ꯂꯝꯕꯤ ꯅꯨꯡꯉꯥꯏꯕ꯭ꯔꯥ ꯑꯗꯨꯔꯣꯝꯗ
ꯂꯝꯕꯤ
ꯑꯁ ꯎꯝ ꯃꯇꯦꯛ ꯃꯇꯦꯛꯇꯤ ꯑꯗꯨꯝ ꯅꯨꯡꯉꯥꯏꯇꯕꯁꯨ ꯂꯩꯌꯦꯗ
ꯑꯣ
ꯃꯇꯦꯛꯁꯨ ꯂꯩ
ꯈꯪꯗ꯭ꯔꯦꯗ
ꯎꯝ ꯑꯩꯈꯣꯏꯒꯤ ꯂꯩꯐꯝꯒꯤ ꯂꯝꯕꯤꯕꯨꯗꯤ ꯆꯠꯄ ꯌꯥꯝ ꯋꯥꯕꯅꯦ ꯆꯤꯡꯃꯩꯔꯣꯡꯒꯤꯗꯣ ꯑꯩꯗꯤ ꯂꯝꯕꯤ ꯆꯥꯎꯕꯖꯨ ꯅꯠꯇꯕꯗ ꯋꯥꯟ ꯃꯦꯔꯣꯠ ꯑꯣꯏꯕꯅꯤꯅꯀꯣ
ꯑꯥ
ꯎꯝ ꯆꯠꯄ ꯋꯥꯕꯅꯦ ꯎꯝ ꯎꯝ
ꯃꯆꯥ ꯊꯧꯕ ꯍꯩꯕ꯭ꯔꯥ ꯅꯪ
ꯍꯩꯇꯦ ꯅꯪꯗꯤ
ꯑꯩꯖꯨ ꯌꯥꯝ ꯍꯩꯇꯕ ꯊꯧꯗꯤ ꯊꯧꯋꯦꯕ ꯑꯥ ꯊꯧꯕꯗꯤ ꯊꯧꯋꯦ ꯑꯗꯣ ꯌꯥꯝ ꯍꯩꯇ꯭ꯔꯤ ꯀꯣꯟꯐꯤꯗꯦꯟꯁ ꯂꯩꯇꯕ
ꯑꯣ ꯅꯩꯔꯅꯤꯗ ꯅꯪ ꯎꯝ
ꯒꯥꯔꯤ ꯑꯆꯧꯕꯁꯨ ꯊꯧꯗꯤ ꯊꯧꯋꯦꯕ
ꯑꯣ ꯁꯦꯜꯐ ꯀꯟꯐꯤꯗꯦꯟꯁ ꯂꯩꯇꯦ
ꯑꯥ
ꯑꯩꯗꯤ ꯅꯪꯒꯤ ꯏꯔꯥꯡ ꯍꯧꯋꯦ
ꯀꯣꯏꯔꯒ ꯑꯩꯈꯣꯏ ꯏꯃꯥꯟꯅꯕ ꯈꯣꯏꯅ ꯑꯩ ꯐꯝꯃꯒ ꯀꯣꯏꯔꯒ ꯑꯗꯨꯝ ꯆꯥꯠꯇꯤ ꯆꯥꯠꯂꯦꯕ
ꯑꯣ
ꯑꯗꯣ ꯈꯔ ꯄꯣꯖꯤꯁꯟꯗꯣ ꯈ꯭ꯔꯤꯁꯀꯤ ꯑꯣꯏꯕꯒꯨꯝꯕ ꯑ ꯀꯩꯅꯣꯒꯨꯝꯕꯩ ꯃꯇꯥꯡꯗ ꯑꯗꯨꯝ ꯁꯟꯄꯥꯁ ꯇ ꯂꯩꯕ
ꯑꯥ ꯑꯗꯣ ꯅꯪꯒꯤꯁꯦ ꯒ꯭ꯔꯥꯎꯟ ꯃꯈꯣꯜ ꯌꯝ ꯇꯥꯏ
ꯍꯧꯖꯤꯛꯔꯣ
ꯑꯥ
ꯑꯥ ꯈꯔ ꯇꯥꯔꯝꯃꯅꯤ ꯍꯧꯖꯤꯛꯁꯦ
ꯑ
ꯆꯥꯛ ꯊꯣꯡꯕ ꯍꯧꯕꯒꯤ ꯏꯅꯥꯎꯅ
ꯑꯣ ꯎꯝ ꯑꯗꯨꯝ ꯒꯥꯔꯤ ꯊꯧꯕꯗꯣ ꯏꯝꯐꯥꯜꯗ ꯇꯥꯏꯀꯣ
ꯇꯥꯏ ꯇꯥꯏ
ꯎꯝ ꯒꯥꯔꯤ ꯊꯧꯕꯗꯣ ꯎꯝꯍꯝ ꯑꯍꯣꯏ ꯅꯪꯒꯤ ꯑꯣꯏꯅ ꯂꯩꯔꯗꯤ ꯑꯗꯨꯝ ꯍꯩꯔꯅꯤꯗ
ꯄꯥꯒꯨꯝꯕꯗꯤ ꯂꯧꯁꯤꯔꯥꯅ ꯈꯟꯕꯅꯤ
ꯑꯥ
ꯃꯥꯗꯤ ꯑꯗꯨꯝ ꯗꯔꯀꯥꯔ ꯑꯣꯏꯅꯀꯣ ꯀꯣꯂꯦꯖ ꯆꯠꯄ ꯍꯧꯔꯗꯤ ꯀꯣꯂꯦꯖ ꯆꯥꯠꯄ ꯍꯧꯔꯗꯤ ꯑꯗꯨꯝ ꯗꯔꯀꯥꯔ ꯑꯣꯏꯔꯛꯀꯅꯤꯕ
ꯍꯧꯖꯤꯛꯇꯤ ꯑꯩꯒꯤ ꯑꯣꯏꯒꯦꯔ ꯏꯃꯥꯒꯤ ꯑꯣꯏꯒꯦꯔ ꯅꯪ ꯀꯣꯂꯦꯖ ꯀꯥꯔꯤꯕ꯭ꯔꯥꯕ ꯀꯥꯕ ꯂꯣꯏꯗ꯭ꯔꯤꯕ꯭ꯔꯣ
ꯀꯥꯕꯗꯤ ꯂꯣꯏꯔꯦ ꯆꯍꯤ ꯑꯅꯤ ꯒꯦꯞ ꯊꯝꯃꯦ ꯑꯗꯣ ꯂꯣꯒꯤ ꯀꯣꯂꯦꯖꯇ ꯑꯃꯨꯛ ꯆꯟꯁꯤꯟꯕ ꯑꯩꯅ
ꯑꯣ
ꯑꯦꯛꯖꯥꯝ ꯊꯥꯔꯒ ꯂꯩꯕꯅꯦꯕ ꯆꯍꯤ ꯑꯅꯤꯁꯦ ꯔꯤꯁꯜ ꯂꯣꯏꯔꯒ ꯄꯥ
ꯑꯪ ꯑꯟꯗꯣ ꯑꯗꯨꯝ ꯎꯝ ꯃꯤꯠꯁ ꯁꯦꯃꯦꯁꯇꯔ ꯑꯗꯨꯝ ꯑꯦꯠꯃꯤꯠ ꯇꯧꯕ ꯌꯥꯕ꯭ꯔꯕ
ꯑꯥ ꯒ꯭ꯔꯦꯖꯁꯟ ꯂꯣꯏꯕꯁꯤꯡꯒꯤ ꯇꯣꯉꯥꯟꯅ ꯀꯣꯔꯁ ꯂꯩꯌꯦ
ꯑꯣ
ꯆꯍꯤ ꯑꯍꯨꯝ ꯈꯛꯀ
ꯎꯝ
ꯀꯩꯅꯣꯗꯤ ꯑꯦꯜ ꯑꯦꯜ ꯕꯤꯗꯤ ꯑꯗꯨꯝ ꯏꯟꯇꯤꯀ꯭ꯔꯦꯇꯦꯠ ꯀꯣꯔꯁ ꯑꯣꯏꯕꯅꯦꯕꯀꯣ
ꯎꯝ
ꯐꯥꯏꯚ ꯌꯥꯔꯁ ꯑꯣꯏꯕꯅꯦ ꯕꯤ ꯑꯦ ꯁꯤ ꯑꯦꯜ ꯑꯦꯜ ꯕꯤ ꯕꯤ ꯑꯦ ꯕꯤ ꯑꯦꯜ ꯑꯦꯜ ꯑꯦꯜ ꯕꯤ ꯕꯤ ꯀꯣꯝ ꯑꯦꯜ ꯑꯦꯜ ꯕꯤ ꯕꯤ ꯕꯤ ꯑꯦ ꯑꯦꯜ ꯑꯦꯜ ꯕꯤ ꯑꯗꯨꯝ ꯂꯩꯕꯅꯤ
ꯑꯣ
ꯑꯗ ꯑꯩꯈꯣꯏ ꯂꯧꯅꯤꯡ ꯂꯧꯅꯤꯡꯕ ꯑꯗꯨꯝ ꯂꯧꯕ ꯌꯥꯏꯕ ꯑꯗꯣ ꯑꯅꯤꯗꯤ ꯂꯧꯒꯗꯕ ꯁꯕꯖꯦꯛ ꯑꯅꯤꯗ ꯒ꯭ꯔꯦꯖꯨꯁꯟ ꯑꯣꯏꯒꯗꯕ ꯗꯕꯣ ꯐꯔꯦꯁꯔꯗ ꯑꯣꯏꯗꯕ
ꯑꯥ ꯀꯩꯗ ꯑꯦꯠꯃꯤꯠ ꯇꯧꯒꯦ ꯈꯟꯕꯅꯣ ꯇꯧꯔꯕ꯭ꯔꯥ
ꯍꯌꯦꯡ ꯇꯧꯕ ꯆꯠꯁꯦꯔꯥꯅ ꯑꯦ ꯑꯦꯝ ꯕꯤ ꯁꯤꯒꯤ ꯑꯣꯄꯣꯖꯤꯠꯇ ꯂꯩꯕꯗꯣ ꯈꯨꯅꯥꯡ ꯀꯥꯔꯛꯇ ꯑꯥ ꯈꯨꯅꯥꯡ ꯀꯥꯔꯛꯇ
ꯈꯣꯅꯥꯡ ꯀꯔꯛꯇꯥ
ꯂꯩꯕꯅꯦ ꯀꯣꯂꯦꯖ ꯂꯣꯒꯤ ꯂꯣꯒꯤ ꯀꯣꯂꯦꯖ ꯍ